ꯍꯜꯂꯣ ꯍꯣꯏ ꯇꯥꯏꯌꯦ ꯀꯔꯤꯅꯣ ꯑ ꯑꯩꯒꯤꯗꯤ ꯀ꯭ꯔꯤꯒꯤꯅꯣꯀꯣ ꯀꯣꯜ ꯇꯧꯕ ꯌꯥꯗꯦꯅꯦ ꯀꯔꯤꯝꯇ ꯇꯧꯗꯦ ꯑꯗꯨꯝ ꯐꯝꯃ ꯁꯨꯝ ꯍꯦꯞꯄꯒ ꯂꯩꯌꯦꯗ
ꯈꯪꯗꯦꯅꯦ ꯑꯃꯔꯛ ꯑꯃꯔꯛ ꯑꯗꯨꯃꯥꯏ ꯇꯧꯕ ꯃꯅꯦ ꯉꯁꯥꯏꯗꯩ ꯌꯥ
ꯉ ꯉꯁꯥꯏ ꯉꯁꯥꯏ ꯑꯩ ꯃꯤꯕꯨꯁꯨ ꯇꯧꯕ ꯌꯥꯕꯅꯦꯕ ꯍꯧꯖꯤꯛ ꯃꯃꯥꯡꯗ ꯑꯗꯣ ꯃꯨꯛ ꯅꯪꯕꯨ ꯇꯧꯕꯗꯩ ꯑꯗꯨꯃꯥꯢ ꯇꯧꯈ꯭ꯔꯦꯕ
ꯑꯩꯁꯨ ꯉꯁꯥꯏ ꯇꯧꯋꯦ ꯃꯤ ꯑꯃꯕꯨ ꯇꯧꯕ ꯌꯥꯗꯦꯅ ꯑꯃꯨꯛ ꯃ ꯃꯣꯏꯕꯨ ꯇꯧꯍꯟꯕꯅꯦꯍꯦ
ꯑꯣ
ꯃꯣꯏ ꯅꯣꯏꯒꯤ ꯕ꯭ꯔꯗ ꯑꯩꯈꯣꯏꯗꯤ ꯆꯠꯈ꯭ꯔꯦ
ꯑꯃꯗꯤꯗꯤ ꯆꯠꯈ꯭ꯔꯦꯕ ꯑꯃꯗꯤ ꯂꯩꯌꯦ
ꯃꯈꯛꯇ ꯆꯠꯕ꯭ꯔꯣꯅꯦ
ꯍꯣꯏ ꯃꯥ ꯃꯊꯟꯗ ꯑꯗꯨꯝ ꯆꯠꯄꯅꯤ ꯆꯥꯛ ꯏꯕꯥꯅꯤꯗꯤ ꯆꯠꯇꯦ
ꯑꯃꯗꯨꯗꯤ ꯀꯩ ꯇꯧꯕꯤ ꯆꯗꯕ
ꯃꯥꯥꯗꯤ ꯃꯥꯁꯨ ꯁꯨꯝ ꯆꯠ ꯆꯠꯦꯗ ꯅꯍꯥꯟꯗꯒꯤ
ꯑꯦ ꯃꯇꯝ ꯏꯟꯅꯕꯤꯒꯦ ꯍꯥꯏꯗꯤ ꯅꯣꯏꯅꯤ ꯃꯥꯁꯤ ꯁꯤꯔꯗꯤꯦ ꯅꯅꯨꯡꯉ
ꯃꯥ ꯃꯤꯒ ꯆꯠꯈ꯭ꯔꯦ ꯃꯥꯒꯤꯃ ꯔꯨꯄꯩꯒ
ꯃꯥꯕꯨ ꯃꯤꯅ ꯍꯥꯏꯈ꯭ꯔꯗꯤ ꯅꯣꯏ ꯅꯨꯡꯉꯥꯏꯔꯣꯏꯀꯣ
ꯏꯁ ꯃꯥꯕꯨ ꯀ꯭ꯔꯤꯒꯤ ꯃꯤꯅ ꯍꯥꯠꯀꯦꯔꯣ
ꯑꯗꯨ ꯃꯊꯟꯇ ꯑꯗꯨꯝ ꯍꯣꯇꯠꯆꯔꯁꯨ ꯇꯝꯕ ꯉꯝꯗꯦꯅ
ꯑꯁ ꯃꯊꯟꯗ ꯆꯠꯇꯦ ꯃꯤꯒ ꯆꯠꯈ꯭ꯔꯒꯅꯤ
ꯃꯤ ꯃꯣꯏꯒ ꯆꯠꯄ ꯈꯣꯏꯗꯨꯅꯤ ꯐꯠꯇꯕꯗꯣ
ꯅꯪꯁꯦ ꯋꯥ ꯋꯥ ꯋꯥ ꯌꯥꯝ ꯉꯥꯡꯉꯦꯍꯦ
ꯑꯁꯁꯨ ꯑꯩꯈꯣꯏꯒꯤ ꯃꯅꯥꯛꯇ ꯂꯩꯕ ꯃꯤ ꯑꯣꯏꯔꯝꯃꯤꯅꯦ ꯃꯣꯏꯒ ꯆꯠꯃꯤꯟꯅꯕꯗꯣ ꯑꯩ ꯎꯏꯅꯦ
ꯑꯣ ꯅꯣꯏ ꯅꯣꯏꯒ ꯑꯩꯈꯣꯏ ꯑꯩꯈꯣꯏ ꯖꯥꯠꯇꯤꯔꯣ
ꯍꯣꯏ ꯍꯣꯏ ꯃꯥꯅꯦ ꯃꯥꯅꯦ
ꯎꯝ ꯕꯔꯅꯤ ꯑꯗꯨꯗꯤ ꯍ
ꯃꯣꯏ ꯃꯁꯛꯇꯨꯒ ꯑꯩ ꯂꯣꯏ ꯈꯪꯉꯦꯕ
ꯑꯣ ꯅꯪꯕꯨ ꯀꯧꯗ꯭ꯔꯣ ꯑꯗꯨꯗꯤ ꯅꯪꯕꯨ ꯁꯦꯡꯅꯗ꯭ꯔꯣ ꯃꯣꯏ
ꯑꯩꯕꯨ ꯀꯧꯏꯦ ꯑꯗꯨꯗꯣ ꯑꯩ ꯋꯥꯔꯤ ꯁꯥꯕ ꯍꯥꯏꯗꯨꯗꯒꯤ ꯑꯩ ꯑꯃꯨꯛ ꯀꯧꯅꯤꯡꯗꯃꯅꯦ ꯅꯍꯥꯟ ꯅꯍꯟꯗꯨ ꯅꯍꯥꯟꯁꯨ ꯑꯩꯈꯣꯏ ꯃꯔꯛ ꯃꯔꯛꯗꯤ ꯎꯅꯕꯅꯦ ꯑꯗꯣ ꯑꯩꯒ ꯋꯥꯔꯤ ꯁꯥꯕꯗꯣ ꯈꯔ ꯇꯥꯏꯅ ꯈꯔꯃꯜꯂꯦꯅꯦ ꯑꯩ ꯋꯥꯔꯤ ꯁꯥꯕ ꯍꯥꯏꯗꯕ ꯑꯩꯒꯤ
ꯌꯦꯁ ꯋꯥꯔꯤꯔꯤꯕꯨ ꯌꯥꯝ ꯁꯥꯅꯤꯉꯥꯏ ꯂꯩꯕꯤ ꯇꯥꯏꯇꯥ
ꯑ ꯃꯣꯏꯅ ꯄꯥꯝꯕꯒꯤ ꯃꯑꯣꯡꯗ ꯇꯧꯗꯃꯅꯅꯦ ꯈꯔ ꯌꯥꯡꯅꯤꯡꯗꯕ ꯑꯃ ꯌꯧ ꯃꯥꯅ
ꯅꯪ ꯆꯣ ꯑꯗꯨꯣ ꯃꯥꯏꯈꯒꯅ ꯃꯖꯝ
ꯅꯣꯏꯒꯤ ꯕ꯭ꯔꯗꯔ ꯑꯩꯈꯣꯏꯕꯨꯗꯤ ꯑꯗꯨꯝ ꯄꯨꯟꯗꯤ ꯄꯨꯅꯤꯡꯉꯤꯅꯦ ꯃꯤꯗꯣ
ꯑꯗꯨꯒꯤ ꯑꯣꯏꯔꯝꯃꯣꯏꯗ ꯑꯗꯨꯝ ꯑꯗꯨꯝ ꯅꯍꯥꯟ ꯅꯍꯥꯟꯩ ꯑꯗꯨꯝ ꯆꯠꯃꯤꯟꯅꯕꯒꯤ ꯑꯗꯨꯝ ꯆꯠꯃꯤꯟꯅꯕꯒꯤ ꯑꯣꯏꯔꯝꯅꯤ ꯅꯪꯃꯁꯨ ꯅꯪꯅꯗꯤ ꯑꯅꯧꯕ ꯂꯥꯛꯄ ꯑꯗꯨꯝ ꯀꯧꯕꯁꯨ ꯑꯣꯏꯔꯝꯅꯦ
ꯍꯣꯏ ꯍꯣꯏ ꯃꯣꯏꯗꯤ ꯀꯣꯂꯦꯖꯁꯨ ꯄꯨꯟꯗꯤ ꯄꯨꯟꯕꯒꯤꯀꯣ
ꯎꯝ
ꯑꯣꯏꯗꯤ ꯑꯣꯏꯕ ꯃꯥꯅꯅꯦ
ꯍꯣꯏ ꯑꯗꯨꯏ ꯑꯣꯏꯔꯝꯃꯦ
ꯅꯣꯏ ꯑꯅꯤ ꯈꯛꯇ ꯂꯩꯕ꯭ꯔꯣ ꯑꯗꯨꯗꯤ
ꯍꯣꯏ ꯑꯩꯈꯣꯏ ꯅꯤꯡ ꯉꯥꯛꯇ ꯂꯩꯌꯦꯦ
ꯅꯍꯥꯟ ꯅꯣꯏꯅꯦ ꯍꯟꯗꯛ ꯈ꯭ꯔꯤꯁꯃꯥꯁ ꯂꯣꯏꯔꯒ ꯅꯣꯏ ꯄꯤꯛꯅꯤꯛ ꯆꯠꯂꯦ ꯍꯥꯏꯕ ꯅꯠꯇ꯭ꯔꯥ
ꯍꯣꯏ ꯆꯠꯂꯦ
ꯍꯨꯟꯗ
ꯍꯣꯏ
ꯑꯗꯨ ꯃꯇꯝꯗ ꯀꯩꯀꯔꯤ ꯀꯩꯀꯔꯤ ꯇꯧꯕ꯭ꯔꯥ ꯅꯣꯏꯗꯣ
ꯏꯁ ꯅꯨꯡꯉꯥꯏꯕꯅꯦꯍ ꯑꯗꯨ ꯑꯗꯨ ꯑꯩꯈꯣꯏ ꯆꯠꯀꯦꯅ ꯐꯖꯅ ꯄ꯭ꯂꯥꯟ ꯇꯧꯗꯦꯕꯀꯣ ꯑꯩꯈꯣꯏ ꯑꯩꯈꯣꯏ ꯅꯨꯄꯤ ꯑꯅꯤ ꯑꯍꯨꯝ ꯂꯩꯌꯦꯅ ꯑꯩꯈꯣꯏ ꯂꯩꯁꯥꯕꯤ ꯃꯆꯥꯁꯤꯡꯗꯣ ꯈꯨꯟꯗ
ꯍꯣꯏ ꯍꯣꯏ
ꯑꯩꯈꯣꯏ ꯃꯤ ꯑꯥ ꯑꯩꯒꯤ ꯃꯔꯨꯞ ꯅꯨꯄꯤ ꯅꯅꯥꯎ ꯅꯨꯄꯤꯗꯣ ꯅꯪꯒꯤ ꯅ ꯅꯎ ꯃꯥ ꯅꯠꯇꯕ ꯈꯨꯜꯗ ꯂꯩꯕꯗꯣ ꯃꯥ ꯑꯄꯥꯝꯕꯤꯗꯣ ꯃꯥꯒ ꯑꯩ ꯑꯗꯨꯒ ꯑ ꯂꯨꯍꯣꯡꯒ꯭ꯔꯦꯅꯥ ꯑꯩꯈꯣꯏꯒꯤ ꯃꯔꯨꯞ ꯅꯨꯄꯤ ꯑꯃꯗꯣ
ꯍꯣꯏ ꯍꯣꯏ
ꯇ ꯂꯨꯍꯣꯡꯕꯗꯨ ꯑꯗ ꯀꯪꯂꯥꯇꯣꯝꯕꯤꯗ ꯂꯩꯔꯒ ꯑꯗꯨ ꯅꯨꯄꯤ ꯑꯗꯨꯒ ꯑꯩ ꯑꯗꯨꯒ ꯑꯩꯈꯣꯏꯒꯤ ꯃꯊꯛꯇ ꯈ꯭ꯋꯥꯏꯗꯒꯤ ꯑꯩꯈꯣꯏꯒꯤ ꯂꯩꯀꯥꯏꯗ ꯈ꯭ꯋꯥꯏꯗꯒꯤ ꯂꯥꯖ ꯅꯨꯄꯤ ꯑꯃ ꯂꯩꯌꯦꯅ ꯑꯩꯈꯣꯏ ꯂꯦꯡꯒꯥꯥꯡ ꯅꯨꯄꯤ ꯑꯃ ꯂꯩꯕꯗꯣ ꯈꯪꯉꯦꯀꯣ ꯌꯥꯝ ꯅꯥꯒꯟꯕꯗꯣ ꯑꯩꯈꯣꯏ ꯃꯔꯤ ꯉꯥꯛꯇꯅꯦꯕ ꯅꯨꯄꯤꯗꯣ ꯑꯩꯈꯣꯏ ꯉꯥꯛꯇꯅꯦꯕꯀꯣ
ꯍꯣꯏ
ꯑꯗꯨꯒ ꯑꯩꯈꯣꯏ ꯍꯥꯏꯗꯤ ꯑꯄꯥꯡꯕꯤ ꯅꯪꯒꯤ ꯅꯪꯒꯤ ꯅꯅ ꯅꯨꯄꯤ ꯑꯄꯥꯕꯤ ꯌꯦꯡꯕꯅ ꯅꯨꯄꯥꯗꯣ
ꯑ ꯍꯣꯏ
ꯃꯣꯏ ꯂꯦꯡꯒ ꯅꯨꯄꯥ ꯑꯅꯤ ꯑꯍꯨꯝꯒ ꯑꯩꯈꯣꯏ ꯇꯧꯁꯦ ꯑꯗꯨꯃꯥꯏ ꯇꯧꯁꯦ ꯍꯥꯏꯅ ꯈꯟꯕ
ꯑꯣ
ꯑꯗꯨ ꯅꯣꯡꯃꯥꯏ ꯈꯣꯏ ꯀꯔꯤ ꯇꯧꯕ꯭ꯔꯥ ꯑꯗꯨ ꯅꯨꯃꯤꯠꯇꯣ ꯏꯁꯄꯣꯔꯠꯁ ꯂꯩꯕ꯭ꯔꯥ ꯀꯔꯤꯅꯣ ꯀꯩꯅꯣ ꯇꯧꯔꯒ ꯒ꯭ꯔꯥꯎꯟꯗꯣ ꯑꯩꯈꯣꯏ ꯄꯨꯟꯅ ꯁꯥꯟꯅꯕꯅꯦ ꯕꯣꯂꯤ ꯁꯥꯟꯅꯕ ꯑꯗꯨꯝ ꯂꯥꯛꯑꯒ ꯑꯗꯨꯃꯥꯏꯅ ꯇꯧꯁꯤꯔꯥ ꯍꯥꯏꯅ ꯑꯩꯈꯣꯏ ꯑꯗꯨꯝ ꯇꯧꯅꯦꯕ ꯑꯗꯨ ꯑꯗꯨ ꯑꯥ ꯅꯣ ꯂꯨꯍꯣꯡꯈ꯭ꯔꯦꯅ ꯍꯧꯖꯤꯛ ꯆꯦꯟꯒꯤꯕꯗꯨ
ꯍꯣꯏ ꯍꯣꯏ
ꯑꯗꯨ ꯅꯨꯄꯤꯗꯣ ꯄꯥꯔꯠ ꯋꯥꯟꯗ ꯆꯠꯈ꯭ꯔꯕ
ꯑꯣ
ꯑꯗꯨꯒꯤ ꯑꯁ ꯅꯨꯄꯤꯁꯨ ꯂꯩꯇꯦ ꯑꯩꯈꯣꯏ ꯑꯍꯨꯝꯈꯛꯇꯅꯤ ꯇꯧꯔꯔꯣꯏ ꯍꯥꯏꯅ ꯈꯟꯕꯅꯦꯕ ꯑ ꯎꯝ ꯅꯨꯄꯤ ꯑꯃꯅ ꯍꯧꯔꯒ ꯑꯗꯨ ꯑꯣꯏꯅ ꯑꯁ ꯌꯥꯝ ꯅꯨꯡꯉꯥꯏꯇꯦꯗ ꯃꯥ ꯂꯧꯕꯗꯁꯦ ꯑꯩꯈꯣꯏꯅ ꯄ꯭ꯂꯥꯟ ꯇꯧꯈ꯭ꯔꯕꯅꯤ ꯍꯥꯏꯅ ꯑꯈꯣꯏ ꯃꯥ ꯂꯧꯕ ꯆꯠꯂꯦꯕꯀꯣ ꯃꯥ ꯂꯧꯕ ꯆꯠꯂ ꯈꯣꯏ ꯑꯈꯣꯏ ꯑꯦꯁ ꯑꯩꯈꯣꯏ ꯀꯣ ꯅꯣꯛꯅꯤꯡꯕꯅꯤ ꯒꯥꯔꯤ ꯒꯥꯔꯤ ꯄꯨꯔꯒ ꯆꯠꯄꯅꯤ ꯑꯩꯈꯣꯏ ꯑꯦꯛꯁꯄꯔꯤꯃꯦꯟ ꯂꯩꯌꯦꯅ ꯑꯩꯈꯣꯏ ꯑꯦꯛꯁꯄꯔꯤꯃꯦꯟꯒꯤ ꯃꯆꯥꯅꯨꯄꯥꯗꯣ
ꯍꯣꯏ ꯍꯣꯏ ꯍꯣꯏ
ꯃꯆꯥꯅꯨꯄꯥ ꯇꯣꯝꯕꯗꯣ
ꯍꯣꯏ ꯍꯣꯏ
ꯃꯥꯅ ꯊꯧꯕ ꯆꯠꯁꯦꯅ ꯑ ꯑꯉꯥꯡ ꯃꯆꯥꯒ ꯆꯠꯁꯦꯅ ꯃꯥꯅ ꯊꯧꯕ ꯃꯃꯥꯡꯗ ꯆꯥꯏꯕꯅꯦꯕꯀꯣ ꯑꯁ ꯒꯥꯔꯤ ꯊꯥꯎꯔꯤꯇꯦ ꯆꯥꯏꯕꯅꯦꯕ ꯑꯗꯨꯒ ꯑꯗꯨꯕꯨ ꯑꯗꯨꯝ ꯆꯠꯈ꯭ꯔꯦ ꯑꯩꯈꯣꯏ ꯑꯗꯨ ꯒꯥꯔꯤꯅ ꯃꯥ ꯂꯧꯒ ꯆꯠꯄꯅꯤ ꯍꯜꯂꯛꯑꯒ ꯑꯍꯤꯡꯗ ꯆꯦꯡꯒꯨꯝꯕ ꯀꯩꯅꯣ ꯀꯝ ꯀ ꯂꯩꯇꯕꯁꯦ ꯑꯩ ꯆꯠꯄꯗ ꯑꯥ ꯅꯪꯒꯤ ꯑꯄꯪꯕꯤꯒꯤ ꯑꯄꯪꯕꯤ ꯑꯩꯈꯣꯏ ꯑꯩꯒꯤ ꯏꯃꯥꯟꯅꯕꯤꯒꯤ ꯃꯌꯥꯝꯕꯗꯣ
ꯍꯣꯏ ꯍꯣꯏ
ꯃꯥ ꯂꯥꯛꯄ ꯑꯩꯅ ꯂꯥꯛꯑꯣ ꯍꯌꯦꯡ ꯀꯩꯅꯣ ꯆꯠꯁꯤꯔꯣ ꯍꯥꯏꯅ ꯃꯥꯅ ꯍꯣꯏ ꯌꯥꯏꯅꯦ ꯍꯥꯏꯕ
ꯑꯣ ꯑꯣ
ꯑꯗꯨ ꯑꯗꯨꯒ ꯑꯗꯨ ꯃꯥꯅ ꯌꯥꯏ ꯍꯥꯏꯕꯒꯤ ꯃꯥ ꯃꯥꯒꯤ ꯄꯩꯁꯥ ꯑꯃ ꯄꯤꯈ꯭ꯔꯦꯕꯀꯣ
ꯑꯣ
ꯑꯗꯨꯒꯤ ꯂꯥꯛꯄꯗ ꯑꯩꯈꯣꯏ ꯌꯨꯝꯗꯨꯁꯨ ꯑꯩ ꯃꯔꯨꯞ ꯅꯨꯄꯤꯍꯣꯏꯅ ꯃꯥ ꯆꯠꯂꯗꯤ ꯃꯥ ꯃꯥ ꯅꯨꯡꯉꯥꯏꯔꯔꯣꯏ ꯃꯣꯏꯕꯨꯁꯨ ꯀꯧꯎꯁꯦ ꯍꯥꯏꯅ ꯑꯩꯒꯤ ꯏꯌꯥꯝꯕ ꯈꯣꯏ ꯀꯧꯋꯦ ꯑꯗꯨꯅꯤ ꯑꯗꯨꯝ ꯀꯧꯔꯕꯅꯦ ꯃꯤ ꯈꯔꯕꯨ ꯀꯧꯋꯦ ꯃꯤ ꯈꯔꯕꯨ ꯀꯧꯗ꯭ꯔꯗꯤ ꯅꯨꯡꯉꯥꯏꯔꯔꯣꯏꯀꯣ ꯑꯗꯨꯒꯤ ꯑꯗꯨꯝ ꯀꯧꯕꯗꯤ ꯀꯧꯁꯦ ꯃꯣꯏ ꯌꯧꯒꯦ ꯍꯥꯏꯗꯤ ꯌꯧꯔꯦ ꯌꯧꯔꯣꯏ ꯌꯧꯔꯣꯏ ꯍꯥꯏꯔꯗꯤ ꯌꯧꯔꯣꯏ ꯍꯥꯏꯅ ꯑꯗꯨꯝ ꯑꯈꯣꯏꯁꯨ ꯀꯧꯕꯗ ꯃꯣꯏꯁꯨ ꯑꯗꯨꯝ ꯌꯥꯎꯔꯛꯑꯦ ꯑꯗꯨꯒꯤ ꯑꯩꯗꯣ ꯃꯨ ꯃꯊꯥꯡ ꯃꯊꯡ ꯅꯨꯃꯤꯠꯇ ꯑꯗꯨꯝ ꯆꯠꯄꯅꯤꯗ
ꯆꯥꯕ꯭ꯔꯥ ꯑꯗꯨꯗꯣ
ꯏꯁꯁꯤ ꯏꯟꯁꯥꯟꯁ ꯅ ꯆꯥꯎꯥꯎ ꯏꯤꯁꯥꯗ ꯑꯩꯈꯣꯏꯗꯣ ꯐꯖꯅ ꯀꯩꯅꯣ ꯇꯧꯗꯕꯤ ꯑꯗꯨ ꯃꯇꯝꯗ ꯆꯥꯒꯨꯝꯕ ꯐꯪꯗꯦꯕꯀꯣ
ꯑꯥ
ꯌꯦꯟ ꯆꯥꯁꯨ ꯃꯤꯅꯗꯤ ꯋꯥ ꯑꯧ ꯀꯩꯅꯣꯗ ꯄꯨꯔꯛꯄꯗꯣ ꯕꯣꯏꯂꯔꯒꯨꯝꯕ ꯀꯣꯏꯂꯔꯒꯨꯝꯕꯗꯣ ꯃꯣꯏ ꯆꯥꯛ ꯃꯣꯏ ꯑꯣ ꯀꯣꯏꯂꯔ ꯑꯣꯏꯔꯅꯤ ꯀꯣꯏꯂꯔ ꯕꯣꯏꯂꯔ ꯑꯃ ꯀꯣꯏꯂꯔ ꯑꯅꯤ
ꯀꯔꯥꯏꯗꯒꯤ ꯂꯧꯕ꯭ꯔꯥ ꯌꯣꯟꯕ꯭ꯔꯥꯅꯦ ꯑꯈꯣꯏ
ꯃꯣꯏ ꯅꯠꯇꯦ ꯃꯣꯏ ꯆꯥꯒꯦꯅ ꯄꯨꯔꯛꯄꯅꯦꯕ ꯑꯁꯦꯡꯕꯗꯤ ꯑꯗꯨ ꯑꯩꯈꯣꯏꯅ ꯑꯩꯈꯣꯏ ꯃꯤ ꯌꯥꯝꯈ꯭ꯔꯕꯅꯤꯅ ꯀꯣꯟꯅꯥꯔꯔꯣꯏ ꯌꯣꯟꯕꯤꯌꯣꯅ ꯑꯩꯈꯣꯏꯗ ꯀꯟꯅ ꯍꯥꯏꯕꯤ ꯌꯣꯟꯁꯨ ꯌꯣꯟꯕꯤꯕꯅꯦꯕꯀꯣ
ꯑꯣ ꯑꯣ
ꯑꯗꯨ ꯆꯥꯏ ꯏꯁ ꯅꯨꯡꯉꯥꯏꯕꯗꯣ ꯑꯗꯨ ꯃꯨꯛ ꯅꯨꯡꯉꯥꯏꯅꯤꯅꯦ ꯈꯟꯗꯦ ꯑꯩꯈꯣꯏ ꯊꯥꯖꯗꯕꯅꯦ ꯑꯁꯦꯡꯕꯗꯤ ꯍꯥꯏꯗꯤ ꯐꯖꯅ ꯑꯦꯗꯚꯥꯟꯁ ꯄ꯭ꯔꯤꯄ꯭ꯂꯥꯟ ꯇꯧꯗꯕꯅꯤꯅꯀꯣ
ꯑꯣ ꯏꯁꯩꯗꯤ ꯐꯖꯅ ꯁꯀꯥꯏ ꯃꯂꯦꯟꯅꯦ ꯑꯃꯨꯛꯀ
ꯆꯖꯀꯣꯏꯁꯨ ꯁꯥꯕꯅꯤ ꯑꯩꯈꯣꯏꯗꯤ
ꯑꯄꯥꯕꯤꯗꯣ ꯐꯖꯅ ꯇꯧꯔꯦꯅꯦ
ꯍꯣꯏ ꯑꯗꯨ ꯅꯨꯄꯤ ꯏꯁꯩ ꯑꯗꯨ ꯅꯨꯄꯤ ꯏꯁꯩ ꯁꯛꯄꯅꯦ
ꯐꯖꯅ ꯏꯁꯩ ꯁꯥꯔꯒ ꯐꯖꯅ ꯃꯑꯣꯡ ꯐꯖꯅ ꯇꯧꯈ꯭ꯔꯦꯅꯦ
ꯑꯣꯏ ꯑꯄꯥꯥꯡꯕ ꯃꯥꯟꯗꯦꯀꯣ ꯑꯗꯨꯗꯗꯤ
ꯑꯦꯁ ꯄꯨꯔꯥ ꯕꯤꯠꯇꯨ ꯌꯥꯝ ꯍꯥꯞꯄꯤꯕꯅꯤꯍ ꯅꯣꯏꯒꯤ
ꯍꯣꯏꯗꯁ ꯑꯩꯈꯣꯏ ꯅꯨꯄꯤ ꯃꯔꯤ ꯑꯗꯨꯒ ꯅꯨꯄꯤ ꯃꯔꯤꯒ ꯅꯨꯄꯥ ꯌꯥꯝꯃꯦꯕꯀꯣ ꯅꯨꯄꯥ ꯇꯔꯥ ꯍꯦꯜꯂꯦꯕ
ꯑꯣ
ꯑꯦꯁ ꯑꯩꯈꯣꯏꯅ ꯂꯣꯏꯅ ꯍꯦꯟꯗ ꯇꯧꯕꯅꯤꯅ ꯑꯗꯨꯃꯥꯏꯅ ꯇꯧ ꯑꯗꯨꯃꯥꯏꯅ ꯇꯧꯔꯤꯁꯦ ꯍꯦꯟꯅ
ꯑꯗꯣ ꯎꯝ ꯑꯩꯈꯣꯏ ꯈꯨꯈꯟꯗ ꯑꯗꯨꯗꯁꯨ ꯅꯨꯄꯤꯅ ꯌꯥꯝꯗꯦꯅ ꯅꯨꯄꯥꯅ ꯈꯔ ꯌꯥꯝꯃꯦꯅ
ꯑꯁ ꯅꯨ ꯅꯨꯄꯤ ꯌꯥꯝꯗ꯭ꯔꯦ ꯅꯨꯄꯤꯒꯤꯈꯤꯇꯪ ꯂꯩꯁꯥ ꯂꯩꯁꯥꯕꯤ ꯄꯩꯁꯥ ꯐꯥꯕ ꯍꯧꯒꯗꯧꯔꯦ ꯍꯥꯏꯕ ꯀꯥꯟꯗ ꯑꯗꯨꯝ ꯂꯨꯍꯣꯡꯕ
ꯎꯝ
ꯑꯗꯨ ꯌꯥꯝꯈ꯭ꯔꯕꯒꯤ ꯑꯩꯈꯣꯏ ꯂꯦꯡꯒꯥꯁꯨ ꯂꯩꯁꯥ ꯐꯥꯗꯣꯏꯅ ꯂꯣꯏꯅ ꯂꯍꯣꯡꯈ꯭ꯔꯦꯅ
ꯍꯣꯏ ꯑꯗꯨꯅꯦ ꯌꯥꯝ ꯃꯤ ꯌꯥꯝꯗ꯭ꯔꯦꯀꯣ
ꯂꯩꯁꯥꯕꯤ ꯂꯩꯇ꯭ꯔꯦ ꯂꯩꯁꯥꯕꯤ ꯂꯩꯇ꯭ꯔꯕꯌꯦ ꯑꯩꯈꯣꯏ ꯅꯨꯄꯤ ꯂꯩꯇꯦ ꯍꯦꯟꯅ ꯅꯨꯄꯥꯁꯤꯡꯁꯨ ꯅꯨꯄꯤ ꯈꯤꯇꯪ ꯂꯩꯕꯗꯤ ꯑꯗꯨꯝ ꯀꯧꯋꯅ ꯍꯥꯏꯕ
ꯑꯣ
ꯑꯗꯨꯒꯤ ꯑ ꯏꯅꯣꯝꯕꯤꯍꯣꯏꯗꯣ ꯏꯅꯣꯝꯕꯤ ꯍꯣꯏꯕꯨ ꯀꯧꯕꯗ ꯃꯣꯏ ꯆꯠꯂꯣꯏ ꯍꯥꯏꯅ ꯍꯥꯏꯕ ꯋꯥꯅꯤ ꯇꯥꯃꯣ ꯑꯁ ꯇꯜꯂꯦ ꯍꯥꯏꯅ ꯍꯥꯏꯕ ꯃꯣꯏꯅ
ꯅ ꯄꯁꯨ ꯍꯧ꯭ꯔꯦꯁꯨ ꯐꯔꯦ ꯍꯩꯕ ꯎꯝ ꯇꯥꯏꯅꯦ
ꯅꯪ ꯎꯗ꯭ꯔꯤꯕ꯭ꯔꯥꯅꯦ
ꯑꯩ ꯂꯩꯁꯁꯤ ꯐꯖꯅ ꯐꯥꯕꯒꯗꯣ ꯐꯖꯅ ꯎꯗꯤꯦꯍꯦ
ꯑꯩꯈꯣꯏ ꯍꯦꯟꯅ ꯐꯥꯔꯦꯗ ꯐꯥꯕꯗꯤ ꯃꯣꯏꯗꯤ ꯅꯨꯄꯤ ꯊꯣꯛꯑꯦꯕꯀꯣ ꯑꯩꯈꯣꯏꯒꯨꯝꯅ ꯄꯪꯂꯪꯗ ꯂꯥꯡꯝꯕ ꯅꯠꯇꯦꯕ ꯑꯩꯈꯣꯏꯗꯤ ꯈꯤꯇꯪ ꯀꯃꯥꯏꯅꯁꯤꯔ ꯅꯨꯄꯤ ꯌꯥꯝ ꯊꯣꯛꯇꯕꯗꯨ ꯌꯥꯝ ꯏꯪ ꯇꯞꯇꯦꯕꯀꯣ ꯑꯩꯈꯣꯏꯗꯤ
ꯃꯣꯏꯗꯤ ꯌꯥꯝ ꯏꯪ ꯇꯕ꯭ꯔꯣ ꯃꯣꯏꯗꯤ
ꯍꯣꯏ
ꯑꯩ ꯑꯗꯨꯗꯤ
ꯐꯔꯤꯌꯦ
ꯑꯁ ꯀꯗꯥꯏꯗꯤ ꯑꯩꯁ ꯍꯪꯉꯦ ꯍꯦꯛ ꯃꯥ ꯀꯩꯁꯨ ꯅꯨꯄꯤ ꯏꯪ ꯇꯞꯄꯗꯤ ꯑꯣꯏꯗꯧ ꯃꯥꯟꯗꯦ
ꯀꯅꯥꯣꯝ ꯄꯤꯔ ꯌꯥꯝ ꯏꯪ ꯇꯥꯗꯤ ꯅꯠꯇꯦ ꯑꯗꯨꯕꯨ ꯑꯩꯈꯣꯏꯗꯤ ꯑꯩꯒ ꯑꯗꯨꯝ ꯀꯩꯅꯣ ꯇꯧꯔꯗꯤ ꯍꯥꯏꯕꯅꯤꯗ
ꯀꯝꯄꯤꯦꯌꯔ ꯇꯧꯗꯣꯏꯦ ꯅꯪ ꯃꯥꯅ ꯍꯦꯟꯅꯩ ꯍꯥꯏꯕ꯭ꯔꯥ
ꯍꯣꯏ ꯏꯪ ꯇꯥꯛꯞꯄꯦ ꯍꯥꯏꯕꯗꯤ ꯅꯠꯇꯦ ꯑꯗꯨꯕꯨ ꯑꯩꯒꯗ ꯀꯝꯄꯦꯌꯔ ꯇꯧꯕꯗꯗꯤ ꯍꯥꯏꯕꯅꯤꯅ ꯑꯩꯗꯤ ꯑꯗꯨꯃꯥꯏꯅ ꯇꯧꯔꯗꯦꯕꯀꯣ ꯑꯩꯗꯤ ꯏꯁꯥꯎ ꯌꯥꯝ ꯂꯥꯡꯕꯗꯣ
ꯑꯗꯨ ꯅꯪꯅ ꯈ꯭ꯋꯥꯏꯗꯒꯤ ꯍꯥꯏꯌꯦ ꯍꯥꯏꯔꯒ ꯅꯪꯒꯤ ꯏꯃꯨꯡꯗꯒꯤ
ꯀꯔꯤ ꯍꯥꯏꯌꯦ ꯍꯥꯏꯗꯤ
ꯑꯗꯣ ꯊꯕꯥꯛꯀꯨꯝꯕ ꯀꯩ ꯀꯩꯅꯣ ꯑꯗꯨꯝ ꯇꯦꯂꯦꯟ ꯈꯔ ꯂꯩ ꯍꯥꯏꯅꯦ ꯅꯪꯅ
ꯀ ꯀꯅꯥꯅ ꯍꯥꯏꯕ꯭ꯔꯣ
ꯉꯁꯥꯏ ꯅꯍꯪꯅ ꯍꯥꯏꯕꯗꯨꯗꯤ
ꯀꯩꯗꯧꯉꯥꯏꯦ ꯑꯩꯅ ꯍꯥꯏ
ꯑꯩꯈꯣꯏꯗꯤ ꯑꯩꯈꯣꯏꯗꯤ ꯁꯤꯡꯕꯅꯤ ꯍꯥꯏꯔ ꯂꯩꯔꯒ
ꯑꯦꯁ ꯅ ꯆꯤꯟꯊꯤꯕ ꯍꯧꯔꯦ ꯅꯪꯅ ꯆꯤꯟꯊꯤꯗꯤ ꯑꯩ ꯅꯪꯒꯤ ꯀꯣꯜ ꯊꯝꯅꯤ
ꯑꯈꯣꯏ ꯑꯩꯗꯤ ꯁꯤꯡꯕꯅꯦ ꯍꯥꯏ
ꯏꯁꯁ ꯅꯆꯤꯟ ꯊꯤꯒꯅꯨ ꯑꯗꯨꯗꯤ ꯅꯪꯅꯅꯦ ꯑꯗꯨ ꯅꯪꯅ ꯍꯥꯏꯗ꯭ꯔꯣ ꯅ ꯅꯪꯅ ꯄꯤꯕ ꯍꯥꯏꯗ꯭ꯔꯣ ꯏ ꯅꯪꯅ ꯄꯤꯗꯤꯔꯤ ꯑꯗꯨꯃꯥꯏꯅ ꯇꯧꯗꯦꯅ ꯍꯥꯏꯔꯒ ꯅꯪꯅ ꯍꯥꯏꯔꯒ ꯑꯩꯕꯨꯥꯎ ꯑꯃ ꯇ ꯑꯩꯅ ꯍꯥꯏꯅꯦ
ꯑꯗꯨ ꯑꯩꯗꯤ ꯑꯥ ꯑ ꯄꯥꯡꯕꯤꯒ ꯍꯥꯏꯔꯗꯤ ꯍꯥꯏꯕꯅꯤ
ꯅꯅꯤꯁ ꯑꯗꯣ ꯑꯩꯅ ꯀꯥꯏꯗꯧꯉꯥꯏ ꯑꯗꯨꯃꯥꯏ ꯍꯥꯏꯕ꯭ꯔꯣ ꯑꯩꯗꯤ ꯌꯥꯝ ꯁꯤꯡꯉꯦꯅ ꯈꯈꯤꯪ ꯈꯅ ꯆꯤꯟꯊꯤꯔꯒꯅꯪ
ꯑꯗꯨꯗꯤ ꯀꯩꯅꯣ ꯃꯣꯏ ꯃꯣꯏ ꯃꯣꯏꯅ ꯅꯦꯛꯁ ꯅꯣꯏ ꯂꯩꯁꯥꯕꯤꯗꯨꯗꯤ ꯃꯣꯏꯅ ꯑꯗꯨꯝ ꯂꯤꯦꯞ ꯇꯧꯕ ꯇꯥꯔꯦꯅꯦ ꯑꯃꯨꯛꯀ
ꯍꯣꯏ ꯇꯧꯕ ꯇꯥꯔꯦ
ꯑꯩꯈꯣꯏ ꯑꯄꯨꯟꯕꯁꯨ ꯅꯨꯡꯗꯤ ꯅꯨꯡꯁꯤꯒꯗꯀꯣ ꯃꯤ ꯑꯃꯟꯗꯅ
ꯑꯩꯈꯣꯏꯗ ꯅꯨꯡꯁꯤꯦꯗ ꯅꯨꯡꯁꯤꯌꯦ ꯌꯥꯝ ꯅꯨꯡꯁꯤꯌꯦ ꯃꯤ ꯂꯩ ꯑꯗꯨꯒꯤ ꯅꯨꯄꯥꯁꯤꯡꯁꯨ ꯅꯨꯡꯁꯤꯌꯦꯅꯦ
ꯍꯣꯏ ꯅꯨꯡꯁꯤꯌꯦꯀꯣ
ꯃꯣꯏ ꯅꯨꯄꯤ ꯂꯩ ꯐꯪꯒꯗꯕ ꯃꯥꯟꯗ꯭ꯔꯦ
ꯎꯝ ꯅꯨꯄꯥꯈꯣꯏꯁꯨ ꯅꯨꯄꯤꯅꯦ ꯁꯨꯃꯥꯏꯅ ꯇꯧꯁꯦ ꯁꯨꯃꯥꯏꯅ ꯇꯧꯁꯦ ꯍꯥꯏꯔꯗꯤ ꯈꯔ ꯑꯗꯨꯃꯥꯏꯅ ꯂꯤꯦꯠ ꯇꯧꯔꯗꯤ ꯌꯥꯝ ꯐꯩꯌꯦꯅ
ꯍꯣꯏ
ꯑꯗꯨ ꯅꯠꯇꯕꯤꯗ ꯅꯨꯄꯥ ꯈꯛꯇꯅ ꯊꯕꯛ ꯇꯧꯕꯁꯨ ꯃꯤꯅ ꯈꯔ ꯄꯥꯝꯗꯕꯁꯨ ꯂꯩꯌꯦꯕ
ꯑꯗꯨꯁꯨ ꯂꯩꯑ ꯑꯗꯨꯒ ꯃꯣꯏꯅꯁꯨ ꯏꯟꯇꯔꯦꯁ ꯂꯩꯗꯕ ꯍꯥꯏꯕꯁꯨ ꯑꯗꯨꯝ ꯂꯩꯌꯦꯅꯀꯣ ꯍꯥꯏꯗꯤ ꯅꯨꯡꯁꯤꯕꯒꯤ ꯅꯠꯇꯕ ꯈꯥꯏ ꯈꯥꯏꯅꯤꯡꯕꯒꯤ ꯅꯠꯇꯕ ꯑꯗꯨꯝ ꯂꯩꯌꯦꯅ ꯅꯨꯄꯤ ꯌꯥꯎꯗ꯭ꯔꯗꯤ ꯅꯨꯡꯉꯥꯏꯇꯦ ꯍꯥꯏꯗꯤ ꯅꯨꯄꯤ ꯌꯥꯎꯕꯅꯤꯉꯥꯏ ꯃꯇꯥꯡꯁꯨ ꯂꯥꯛꯑꯦꯕꯀꯣ ꯁꯐꯕꯥꯠ ꯂꯩꯥꯏ ꯅꯨꯃ
ꯎꯝ
ꯑꯗꯨ ꯈꯔ ꯀꯩꯅꯣꯁꯨ ꯌꯥꯝꯃꯦ ꯍꯥꯏꯕꯗꯤ ꯑ ꯂꯥꯏꯔꯤꯛꯀꯨꯝꯕ ꯐꯖꯅ ꯇꯝꯂꯒ ꯂꯩꯕ ꯃꯤꯁꯨꯒꯤ ꯈꯔ ꯌꯥꯝꯕꯗꯤ ꯅꯗꯦꯀꯣ
ꯑꯗꯨ ꯑꯗꯨꯅꯦ
ꯑꯗꯨ ꯈꯔ ꯃꯤ ꯂꯄꯥ ꯑꯩꯈꯣꯏꯗꯤ ꯌꯥꯝꯗꯦ ꯑꯗꯨꯕꯨ ꯅꯨꯄꯤꯤ ꯌꯥꯝꯗꯕꯒꯤ ꯏꯟꯇꯔꯦꯁ ꯂꯩꯒꯗꯧ ꯃꯟꯗꯦꯅꯦ
ꯍꯣꯏ ꯂꯩꯔꯣꯏꯗ
ꯑꯗꯨꯝ ꯅꯣꯏꯕꯨ ꯀꯩꯅꯣ ꯅꯣꯏꯅ ꯑꯗꯨꯝ ꯈ꯭ꯔꯤꯁꯃꯥꯁꯃꯗꯤ ꯗꯤꯠ ꯑꯣꯏꯔꯕꯝꯅꯤꯅ ꯑꯗꯨꯗꯤ
ꯂꯤꯠ ꯍꯥꯏꯕꯗꯤ ꯅꯠꯇꯦ ꯑꯗꯣ ꯃꯤ ꯑꯩꯈꯣꯏꯗꯗꯤ ꯃꯤ ꯑꯃ ꯂꯥꯛꯇ꯭ꯔꯗꯤ ꯌꯥꯝ ꯂꯣꯏꯅ ꯈꯪꯕꯗꯣ ꯃꯥ ꯂꯥꯛꯇꯦ ꯌꯥꯝ ꯏ ꯆꯤꯛ ꯆꯤꯛꯏꯅꯦ ꯍꯥꯪꯕꯥꯗꯣ ꯇꯧꯔꯤꯕꯥ
ꯅꯣꯏꯒꯤ ꯅꯣꯏꯒꯤ ꯂꯦꯡꯒꯥꯁꯨ ꯃꯤ ꯌꯥꯝꯗꯦꯅꯦ ꯅꯍꯥꯟꯗꯤ ꯃꯤ
ꯑꯁ ꯅꯍꯥꯟ ꯅꯍꯥꯟꯗꯤ ꯃꯤ ꯌꯥꯝꯃꯅꯦ ꯑꯗꯨ ꯌꯦꯡꯉꯣ ꯃꯤ ꯌꯥꯝꯕꯗ ꯌꯥꯝ ꯉꯟꯅ ꯉꯟꯅ ꯆꯦꯟꯈ꯭ꯔꯦꯀꯣ
ꯌꯥꯝ ꯊꯨꯅ ꯊꯨꯅꯁꯨ ꯌꯨꯝ ꯄꯜꯂꯦꯅꯦ ꯀꯃꯥꯏꯅ ꯇꯧꯕ ꯈꯪꯗꯦꯅꯦ
ꯑꯗꯨꯒꯤꯅꯦ ꯑꯗꯨꯒꯤꯅꯦ
ꯅꯪꯒꯤ ꯃꯔꯨꯞ ꯅꯨꯨꯄꯤ ꯅꯪꯒꯤ ꯅꯍꯥꯟ ꯅꯪ ꯅꯣꯏ ꯌꯨꯝꯒꯤ ꯃꯈꯥꯗ ꯂꯩꯕꯗꯣ
ꯑꯥ
ꯑꯗꯨꯁꯨ ꯌꯥꯝ ꯊꯨꯅ ꯌꯨꯝ ꯄꯜꯂꯦ ꯃꯥꯅ ꯈ꯭ꯋꯥꯏꯗꯒꯤ ꯐꯥꯔꯁꯇ ꯍꯧꯔꯝꯅꯤ
ꯑ ꯑꯩꯒꯤ ꯏꯃꯥ ꯏꯃꯥꯒꯤ ꯃꯆꯦꯒꯤ ꯃꯆꯥꯗꯨꯔꯣ
ꯍꯣꯏ
ꯏꯁ ꯃꯥ ꯃꯥꯒꯤ ꯃꯃꯥꯡꯗ ꯑꯩꯒꯤ ꯃꯊꯛꯇ ꯂꯩꯕꯗꯣ ꯑ ꯑꯍꯥꯟ ꯑꯩ ꯑꯕꯣꯛꯈꯣꯏꯒ ꯂꯩꯕꯗꯣ ꯃꯥ ꯑꯗꯨꯒ ꯄꯔꯕꯣꯟꯗ ꯆꯠꯈ꯭ꯔꯦꯅ ꯃꯣꯏ ꯏꯃꯨꯡ ꯑꯥ꯭ꯔ ꯭ꯔꯥꯍꯃꯅꯥꯇ ꯂꯩꯕꯗꯨꯅ
ꯍꯣꯏ
ꯑꯗꯨ ꯑꯃ ꯃꯣꯏꯅ ꯍꯟꯕꯅꯤꯍꯦ ꯑꯗꯨꯒ ꯃꯥ
ꯑꯁꯤ ꯅꯨꯄꯤꯅꯦ ꯑꯣ ꯑꯣ ꯃꯊꯛꯇ ꯂꯩꯕ ꯈꯈꯣꯏꯅ ꯍꯥꯏꯂꯦꯕ